ꯍꯜꯂꯣ꯫
ꯀꯩꯗꯧꯔꯤꯅꯣ꯫
ꯀꯩꯁꯨꯨꯝ ꯇꯧꯗꯦ ꯑꯗꯨꯝ ꯂꯩ ꯑꯩ ꯀ꯭ꯂꯥꯁ ꯂꯣꯏꯔꯒ ꯐꯝꯃꯤ꯫
ꯑꯣ ꯆꯥꯛ ꯆꯥꯔꯕꯣ꯫
ꯆꯥꯛ ꯆꯥꯗ꯭ꯔꯤꯗ ꯅꯪꯗꯤ ꯆꯥꯔꯕꯣ꯫
ꯆꯥꯗꯔꯤꯗ ꯑꯩꯈꯣꯏꯗꯤ ꯊꯦꯡꯅ ꯆꯥꯏꯌꯦ꯫
ꯑꯣ꯫
ꯑꯣꯟꯂꯥꯏꯟ ꯀ꯭ꯂꯥꯁ ꯂꯧꯕꯔꯕ꯫
ꯅꯠꯇꯦ ꯑꯁꯤ ꯀꯩꯅꯣ ꯑꯩꯈꯣꯏ ꯀꯣꯆꯤꯡ ꯁꯦꯟꯇꯔ ꯌꯥꯎꯕ ꯑꯗꯨꯒꯤ꯫
ꯑꯣ꯫ ꯅꯪꯅ ꯇꯥꯛꯏꯔꯣ꯫
ꯎꯝ꯫
ꯏꯁ꯫
ꯀꯩꯅꯣꯒꯤ ꯁꯅꯤ ꯀꯩꯅꯣ꯫ ꯇ꯭ꯋꯦꯟꯇꯤ ꯅꯥꯏꯟ
ꯑꯣ ꯑꯩꯉꯣꯟꯗꯩ ꯍꯜꯂꯦ ꯑꯗꯨꯗꯤ꯫
ꯎꯝ
ꯍꯧꯖꯤꯛ ꯍꯧꯖꯤꯛ ꯑꯗꯨꯝ ꯀꯣꯆꯤꯡ ꯑꯗꯨꯝ ꯑꯗꯨꯗ ꯇꯥꯛꯑꯒ ꯑꯗꯨꯝ ꯂꯩꯕ꯭ꯔꯣ ꯑꯣꯖꯥ ꯇꯧꯕ꯭ꯔꯥ
ꯎꯝ ꯍꯧꯖꯤꯛꯇꯤ ꯀꯣꯆꯤꯡ ꯁꯦꯟꯇꯔ ꯍꯥꯡꯉꯦ ꯅꯣꯚꯗ꯭ꯌꯥꯒ ꯁꯥꯏꯅꯤꯛ ꯊꯥꯒꯗꯧꯕ ꯑꯉꯥꯡꯁꯤꯡꯒꯤ
ꯑꯣ